ꯍꯜꯂꯣ
ꯍꯜꯂꯣ
ꯑꯧ ꯇꯥꯔꯦ ꯇꯥꯔꯦ ꯍꯜꯂꯣ ꯆꯥꯗ꯭ꯔꯤꯗ
ꯏꯁ ꯌꯥꯝ ꯊꯦꯡꯉꯦꯅ
ꯊꯦꯡꯉꯦ ꯉꯁꯤ ꯑꯗꯨꯝ ꯊꯦꯡꯕꯅꯤꯗ ꯑꯩꯗꯤ
ꯅꯪꯒꯤ ꯆꯥꯛꯁꯤ ꯀꯃꯥꯏꯅ ꯇꯧꯔꯦ ꯅꯪꯒꯤ ꯇꯥꯛꯋꯁꯤ ꯀꯃꯥꯏꯅ ꯇꯧꯔꯦ
ꯋꯥꯠꯂꯗ ꯌꯥꯝ ꯋꯥꯠꯂꯦ
ꯋꯥꯠꯂꯤꯌꯦ ꯑꯣ ꯀꯔꯤ ꯌꯦꯟꯁꯥꯡ ꯆꯥꯗꯣꯏꯅꯣ ꯉꯁꯤ
ꯉꯁꯤꯁꯦ ꯈꯪꯗꯦ ꯑꯌꯨꯛꯀꯤ ꯑꯣꯏꯅ ꯆꯥꯒꯗ꯭ꯔꯥ ꯈꯪꯗꯦ
ꯃꯊꯪ
ꯃꯣꯏꯗꯗꯒꯤ ꯍꯤ ꯁꯥꯔꯕꯨ ꯅꯠꯇꯦ ꯑꯩ ꯑꯌꯥꯝꯕ ꯑꯃꯒ ꯑꯩ ꯃꯔꯨꯞ ꯑꯃꯒꯠꯂꯛꯑꯦ ꯀꯩ ꯌꯦꯟꯁꯥꯡ ꯆꯥꯔꯒꯦ
ꯌꯦꯟꯗꯦꯝ ꯑꯂꯨ ꯆꯥꯏ ꯌꯦꯟꯗꯦꯝ ꯀ ꯑꯂꯨ
ꯍꯥꯎꯕꯅꯦ ꯍꯥꯎꯕꯅꯦ ꯑꯃꯟꯅꯒꯤꯌꯦꯅ ꯍꯥꯏꯕ ꯅꯠꯇ꯭ꯔꯣ
ꯍꯥꯎ ꯇꯁꯨ ꯆꯕ ꯇꯔꯦꯅ ꯃꯁꯥ ꯐꯥꯅꯕ
ꯑꯩꯈꯣꯏꯗꯤ ꯃꯥꯂ ꯃꯥꯅꯤ ꯑꯩꯈꯣꯏꯗꯤ ꯑꯗꯨꯒꯨꯝꯕꯗꯣ ꯆꯥꯕ ꯐꯪꯗꯦ
ꯀꯩ ꯂꯩꯀꯥꯏꯗ ꯂꯩꯕ꯭ꯔꯣ
ꯑꯩ ꯃꯄꯥꯟ ꯂꯣꯝꯗ ꯂꯩꯌꯦꯗꯥ
ꯑꯣꯏꯕ꯭ꯔꯥ ꯀꯩ ꯀꯩ ꯀꯩ ꯇꯝꯃꯦ
ꯑꯩꯁꯦ ꯇꯝꯕ ꯂꯣꯏꯔꯦꯗ ꯑꯗꯨꯝ ꯁꯨꯝ ꯊꯕꯛ ꯇꯧꯁꯤꯔꯅ ꯍꯂꯛꯄ
ꯑꯣ
ꯀꯅꯥ ꯀꯅꯥ ꯂꯩꯒꯦ
ꯑꯗꯨꯗꯤ ꯃꯤ ꯌꯥꯝꯃꯦ
ꯃꯣꯏꯔꯅꯤ
ꯃꯤ ꯇꯔꯦꯠ ꯅꯤꯄꯥꯜ ꯂꯩꯕꯅꯦ ꯑꯩꯈꯣꯏꯒꯤ
ꯑꯗꯨꯗꯤ ꯄꯤꯛ ꯐꯦꯂꯤꯅꯤꯅꯦ
ꯀꯔꯤ ꯊꯕꯛ
ꯑꯩꯒꯤ ꯅꯨꯡꯋꯥꯛ ꯅꯨꯡꯉꯥꯏꯇꯕ꯭ꯔꯣ
ꯉꯥꯏꯒꯒ ꯑꯩ ꯋꯥꯏꯐꯥꯏ ꯌꯥꯝ
ꯎꯝ ꯎꯝ ꯎꯝ ꯇꯥꯕꯔꯥ
ꯍꯜꯂꯣ
ꯎꯝ ꯍꯧꯖꯤꯛꯇꯤ ꯀꯃꯥꯏꯅ ꯇꯧꯔꯦ ꯐꯖꯅ ꯇꯥꯕ꯭ꯔꯣ
ꯇꯥꯔꯦ ꯇꯥꯔꯦ ꯑꯩꯅ ꯋꯥ ꯈꯔ ꯇꯞꯄ ꯃꯣꯕꯥꯏꯜ ꯅꯦꯠꯋꯥꯛꯇꯣ
ꯑꯗꯨꯒꯤ ꯑꯣꯏꯔꯝꯒꯅꯤ ꯑꯩꯅ ꯉꯥꯡꯕꯗꯤꯦ ꯑꯩꯒꯤ ꯃꯈꯣꯟ ꯇꯥꯏꯌꯦ
ꯑꯣ ꯍꯣꯏ ꯊꯥꯏꯁꯨ ꯈꯔ ꯅꯨꯡꯉꯥꯏꯇꯕ ꯑꯗꯨꯒꯤ
ꯎꯝ ꯑꯗꯨꯒꯤ ꯑꯣꯏꯔꯝꯒꯅꯤ ꯑꯩꯒꯤ ꯃꯈꯣꯟꯁꯨ ꯇꯥꯕꯀꯣ
ꯑꯣ ꯑꯕꯥꯡ ꯆꯠꯄ꯭ꯔꯣ
ꯍꯥꯥ
ꯁꯥꯗ꯭ꯔꯣ ꯁꯥꯗ꯭ꯔꯣꯕ
ꯑꯩꯈꯣꯏꯔꯣꯝꯗꯗꯤ ꯁꯥꯗꯦꯗ ꯈꯔꯗꯤ ꯁꯥꯏꯗ ꯌꯥꯝ ꯁꯥꯕꯗꯤ ꯅꯠꯇꯦ ꯉꯁꯤꯗꯤ ꯆꯧ ꯆꯨꯗ
ꯑꯣ
ꯉꯁꯤꯗꯤ ꯆꯨꯗꯕꯤ
ꯑꯩꯈꯣꯏꯗꯁꯨ ꯆꯨꯒꯦ ꯇꯧꯔꯝꯕꯅꯦ ꯁꯨꯛ ꯆꯨ ꯆꯨꯗꯕ ꯑ
ꯅꯣꯡ ꯆꯨꯝꯃꯟꯕꯒꯤ ꯁ꯭ ꯋꯥꯔ
ꯑꯁ ꯅꯣꯡ ꯆꯨꯕꯗꯣ ꯐꯔꯦꯅꯦ
ꯏꯁꯅꯨ ꯆꯨꯝꯃꯟꯗꯅ ꯂꯣꯏꯔꯦ ꯗ꯭ꯔꯦꯁꯁꯤꯡꯁꯨ ꯀꯪꯕ ꯐꯪꯗ꯭ꯔꯦ
ꯑ ꯑꯩꯈꯣꯏꯗꯗꯤ ꯁꯨꯡꯛꯆꯨ ꯆꯨꯗꯦ ꯅꯣꯡꯗꯤ ꯐꯖꯅ ꯃꯪꯒꯅꯤ ꯑꯗꯨꯕꯨ ꯃꯤꯅꯤꯠ ꯑꯃ ꯑꯅꯤꯈꯛ ꯆꯨꯔꯒ ꯑꯗꯨꯝ ꯇꯣꯛꯈ꯭ꯔꯅꯤ ꯑꯗꯨꯁꯨꯇꯥ ꯍꯞꯇꯥ ꯅ ꯇꯦꯟꯗ ꯊꯥꯗ ꯑꯃꯔꯛ ꯑꯅꯤꯔꯛ
ꯑꯣ ꯑꯗꯨꯅ ꯅꯨꯡꯉꯥꯏꯗ ꯁꯨꯃꯥꯟꯕ ꯑꯗꯨꯗꯗꯤ
ꯑꯩꯈꯣꯏꯅ ꯅꯣꯡ ꯆꯨꯕ ꯃꯐꯝꯗ ꯂꯩꯅꯤꯡꯕ ꯅꯣꯏꯅ ꯆꯨꯗꯕ ꯃꯐꯝꯗ ꯂꯩꯅꯤꯡꯕ ꯑ
ꯎꯝ ꯑꯗꯨꯅꯦ ꯍꯣꯜ ꯃꯟ ꯆꯨꯕꯅꯦ
ꯂꯝ ꯍꯦꯟꯃꯟꯕꯒꯤ ꯁꯥꯎꯔ ꯂꯩꯕꯅꯤ
ꯊꯦꯡꯁ ꯃꯝ
ꯉꯁꯤꯗꯤ ꯀꯥꯏ ꯀꯥꯏ ꯆꯠꯄ꯭ꯔꯣ
ꯇ
ꯉꯁꯤꯗꯤ ꯀꯥꯏꯀꯥꯏ ꯆꯠꯄꯣ
ꯑꯗꯨꯝ ꯌꯨꯝꯗ ꯂꯩꯗ
ꯑꯥ
ꯄ ꯁꯣ ꯁꯠꯇ ꯎꯝ
ꯅꯨꯡꯉꯥꯏꯔꯝꯃꯅꯤ ꯑꯗꯨꯗꯤ ꯆꯥꯕꯒ ꯇꯨꯝꯃꯒ ꯆꯥꯕꯒ ꯇꯨꯝꯃꯒ ꯄꯣꯟ ꯃꯦꯠꯂꯒ ꯑꯉꯥꯡ ꯅꯨꯡꯉꯥꯏꯔꯝꯃꯅꯦꯕ
ꯑꯥ ꯁꯨꯃꯥꯏꯅ ꯂꯩꯌꯦ ꯅꯨꯡꯉꯥꯏꯔꯦ
ꯅꯨꯡꯉꯥꯏꯊꯣ ꯅꯨꯡꯉꯥꯏꯊꯣ
ꯎꯝ ꯍ
ꯕꯧ ꯌꯦꯡꯒꯗ꯭ꯔꯣ
ꯕ ꯑꯁ ꯋꯥꯏꯗ ꯑꯩꯗꯤ ꯍꯧꯒꯠꯄ ꯉꯝꯗꯦ
ꯑꯥ
ꯇꯨꯝꯅꯤꯡꯕꯅꯀꯣ ꯅꯍꯥꯟꯗꯣ ꯎꯝ
ꯑꯥ
ꯑ ꯀꯩꯅꯣ ꯑꯥꯔꯖꯦꯟꯇꯤꯅꯥꯒ ꯀꯩꯅꯣ ꯀꯅꯥꯒꯥ ꯁꯥ ꯁꯅꯕ ꯅꯨꯃꯤꯠꯇ ꯌꯦꯡꯒꯦ ꯇꯧꯔꯒ ꯑꯦꯟꯊꯦꯝ ꯁꯛꯄ ꯃꯇꯝꯗꯒꯤ ꯇꯨꯝꯅꯤꯡ
ꯑꯗꯨꯗꯒꯤ ꯅꯣꯛꯑꯥꯎꯠ ꯇꯧꯈ꯭ꯔꯦ
ꯕ ꯉꯝꯗ‌ꯦ ꯎꯝ ꯌꯦꯡꯕ ꯉꯝꯗꯦ
ꯌꯥꯏ ꯑꯗꯨꯁꯨ ꯇꯦꯂꯦꯟ ꯑꯃꯅꯤ
ꯏꯁ ꯋꯥꯏꯗ ꯃꯣꯔꯅꯤꯡꯗ ꯍꯧ ꯒꯠꯂꯒ ꯑꯃꯨꯛꯀ ꯌꯦꯡꯉꯦ
ꯑꯣ ꯑꯩꯣꯏ ꯊꯦꯡ ꯊ ꯇꯨꯝꯃꯦ ꯄꯨꯡ ꯑꯁ ꯍꯟꯗꯛꯁꯦ ꯈꯪꯗꯦ ꯍꯟꯗꯛ ꯊꯥꯥꯁꯦ ꯑ ꯂꯥꯁ ꯂꯥꯁ ꯃꯟꯗꯒꯤ ꯐꯖꯅ ꯇꯨꯝꯗ꯭ꯔꯦꯕ ꯑꯍꯤꯡ ꯑꯍꯤꯡ ꯐꯣꯟ ꯌꯦꯡꯉꯒ ꯅꯨꯡꯊꯤꯟꯗ ꯃꯨꯛꯀꯠ ꯇꯨꯝꯕ
ꯌꯥ ꯅꯪꯗꯤ ꯀꯅꯥꯕꯨ ꯁꯞꯄꯣꯔꯠ ꯇꯧꯕ꯭ꯔꯥ
ꯑꯩꯁꯦ ꯁꯞꯄꯣꯔꯠ ꯂꯩꯇꯦꯗ ꯍꯥꯟꯅꯒꯤ ꯁꯄꯣꯔꯠ ꯊꯣꯏꯗꯣꯛꯄ ꯂꯩꯇꯦꯗ ꯍꯥꯟꯅꯗꯤ ꯁꯄꯦꯟ ꯇꯧꯑꯦ ꯁꯄꯦꯟ ꯁꯄꯦꯟ ꯇꯧꯕꯅꯦ
ꯎꯝ
ꯑꯗꯨ ꯃꯣꯏꯗꯤ ꯉꯕꯨꯗꯤ ꯉꯝꯃꯣꯏꯗ
ꯁꯄꯣꯔꯠ ꯇꯧꯕ ꯂꯩꯇꯦ ꯇꯤꯝ
ꯂꯩꯇꯦꯗ ꯁꯨꯝ ꯌꯦꯡꯕꯅꯤꯗ
ꯎꯝ ꯍꯝ ꯂꯩꯒꯗꯝ ꯕꯅꯤ ꯂꯩꯇ꯭ꯔꯗꯤ ꯅꯨꯡꯉꯥꯏꯗꯦ ꯂꯩꯇ꯭ꯔꯗꯤ ꯌꯦꯡꯕ ꯅꯨꯡꯉꯥꯏꯇꯦꯗ
ꯑꯥ ꯃꯥꯅꯦ ꯑꯩ ꯑꯩ ꯑꯩꯒꯤ ꯀꯖꯤꯟ ꯑꯃꯅ ꯕ꯭ꯔꯥꯖꯤꯜ ꯁꯞꯄꯣꯔꯠ ꯇꯧꯕ ꯑꯗꯨꯒ ꯑꯩꯅ ꯑ ꯖꯥ ꯄꯥꯟꯇꯧꯕ ꯉꯔꯥꯡ ꯉꯔꯥꯡ ꯅꯠꯇꯦꯀꯣ ꯅꯍꯥꯟꯅ‌‌ꯦꯀꯣ ꯃꯣꯏ ꯁꯥꯟꯅꯕꯗ ꯑꯩꯅ ꯖꯄꯥꯟ ꯉꯝꯒꯨꯅꯤ ꯍꯥꯏꯔꯃꯒꯦ ꯃꯥꯗ ꯄꯩꯁꯥ ꯄꯤꯌꯣ ꯍꯥꯏ
ꯑꯗꯨ ꯅꯨꯃꯤꯠꯇ ꯑꯩꯁꯨ ꯌꯦꯡꯉꯦ
ꯑꯥ
ꯈꯨꯗꯛ ꯂꯣꯏ ꯂꯣꯏꯂꯝꯗꯥꯏꯗꯀꯣ ꯌꯦꯡꯂꯡꯒ ꯑꯁ ꯅꯨꯡꯁꯤꯃꯂꯦ ꯖꯄꯥꯟꯕꯨ
ꯗꯥꯥꯎꯅꯤꯗ ꯃꯣ ꯉꯝꯕꯗ
ꯎꯝ
ꯖꯄꯥꯟꯕꯨꯗꯤ ꯌꯥꯝ ꯅꯨꯡꯁꯤꯕꯅꯦ ꯎꯝ ꯌꯥꯝ ꯅꯨꯡꯁꯤꯕ ꯋꯥꯅꯤꯗ ꯖꯄꯥꯟ ꯈꯣꯏꯒꯤ ꯕꯟꯁꯥꯛꯇꯣ ꯌꯦꯡꯉꯒ
ꯎꯝ
ꯑꯩꯗꯤ ꯑꯔꯖꯦꯟꯇꯤꯅꯥꯅꯤ
ꯑꯣ ꯃꯦꯁꯤ ꯂꯩꯕꯤꯒꯔꯣ
ꯍꯣꯏ ꯃꯦꯁꯤꯒꯤ ꯐꯦꯟꯁꯅꯦ
ꯑꯆꯥꯥ
ꯃꯟꯅꯎꯗꯣꯕꯗꯤꯤ ꯄꯝꯗꯦ
ꯁꯨꯏ ꯇꯧꯕꯗ
ꯃꯥꯒꯤ ꯑꯦ ꯆꯤꯇ ꯄꯥꯝꯗꯦ
ꯑꯥꯝ
ꯀꯁꯤꯄꯔꯦ ꯀ ꯃꯤ ꯫
ꯐ꯭ꯔꯤꯗ ꯂꯩꯕ ꯁꯔꯨꯛꯄꯨꯗꯤ ꯌꯦꯡꯉꯨ ꯀꯩꯅꯣ ꯕꯣꯜ ꯃꯤ ꯌꯥꯝꯃꯗꯤ꯫
ꯍꯥꯥ꯫
ꯐ꯭ꯔꯤꯗ ꯂꯩꯕ ꯁꯔꯨꯛꯄꯨꯗꯤ ꯕꫭꯜ ꯌꯦꯡꯉꯣꯕ꯫
ꯑꯩꯗꯨ ꯍꯟꯅꯤꯡꯃꯟꯕꯒꯤ ꯌꯦꯡꯕꯁꯨ ꯉꯝꯗꯕ꯫ ꯑꯗꯨꯒꯤ ꯄ꯭ꯔꯣꯕ꯭ꯂꯦꯝꯅꯤ ꯏꯟꯇꯔꯦꯁ ꯂꯩꯕꯗꯤ ꯂꯩꯌ‌ꯦ꯫ ꯫
ꯀꯩꯅꯣ ꯇꯧꯑꫭ ꯃꯤꯁꯇꯔꯕꯤꯟꯒꯤꯗꯨ ꯌꯦꯡꯕ꯭ꯔꯣ꯫
ꯍꯥꯥ꯫
ꯃꯤꯁꯇꯔ ꯕꯤꯟ ꯃꯤꯁꯇꯔ ꯕꯤꯟꯒꯤ ꯏꯄꯤꯁꯣꯠꯇꯨ ꯌꯥꯝꯕ ꯒ꯭ꯔꯥꯕ꯫
ꯃꯤꯁꯇꯔ ꯕꯤꯟ
ꯍꯥꯥ
ꯃꯤꯁꯔ ꯕꯤꯟ ꯍꯥꯢꯕ
ꯍꯣꯏ ꯃꯤꯁꯇꯔ ꯕꯤꯟ ꯃꯅꯥꯇꯣꯟ ꯆꯥꯎꯔ ꯀꯩꯅꯣ ꯇꯧꯕꯗꯣ
ꯑꯩꯗꯤ ꯈꯪꯗꯦ ꯍꯧꯖꯤꯛ ꯍꯧꯖꯤꯛꯀꯥꯟ ꯑꯅꯧꯕ ꯊꯣꯛꯄ꯭ꯔꯥ
ꯑꯅꯧꯕ ꯅꯠꯇꯦ ꯑꯔꯤꯕ ꯏꯄꯤꯁꯣꯠꯅꯤ ꯃꯥ ꯒꯥꯔꯤ ꯊꯧꯔꯒ ꯀꯩꯅꯣ ꯇꯧꯕꯗꯣ ꯌꯥꯝ ꯇꯨꯝꯅꯤꯡꯕꯒꯤ
ꯎ
ꯃꯩꯈꯦꯠ ꯀꯩꯅꯣꯗꯨꯅ ꯃꯃꯤꯠꯇ ꯍꯥꯞꯄꯒ ꯊꯧꯕꯗ ꯑꯗꯨꯃꯥꯏꯅ ꯇꯧꯔꯒ ꯌꯦꯡꯉ ꯀꯩꯅꯣ ꯅꯣꯡ ꯐꯥꯗꯣꯛ
ꯍꯣ ꯑꯥ ꯑꯥ ꯃꯦꯠꯁꯇꯦꯛ ꯍꯥꯕ꯭ꯔꯣꯀꯣ ꯀꯣ
ꯍꯣꯏ